ꯀꯥ
ꯇꯥꯌꯦ
ꯀꯩꯗꯧꯔꯤꯕ꯭ꯔꯣ
ꯍꯌꯦꯡ ꯀꯩꯅꯣ ꯆꯠꯅꯕꯒꯤ ꯑꯩꯒꯤ ꯄꯣꯠꯆꯩꯁꯤꯅ ꯀꯩꯅꯣ ꯇꯧꯔꯒ ꯂꯩ
ꯁꯦꯝ ꯁꯥꯕ ꯍꯧꯔꯤꯕ꯭ꯔꯣ
ꯍꯌꯦꯡ ꯀꯩꯅꯣ ꯇꯧ ꯇꯧꯅꯤ ꯑꯗꯨꯒꯤ ꯄꯨꯔꯣꯏꯗꯕꯁꯤꯡꯗꯣ ꯑꯃꯨꯛ ꯃꯐꯝ ꯑꯃꯗ ꯊꯝꯃꯝꯒꯦ ꯇꯧꯕ
ꯉꯟꯅ ꯆꯠꯒꯦ ꯍꯥꯏꯕ꯭ꯔꯣ ꯅꯣꯏ
ꯇꯔꯨꯛ ꯃꯈꯥꯏꯗ ꯑꯣꯏꯔꯝꯅꯤ
ꯍꯥꯥ
ꯇꯔꯨꯛ ꯃꯈꯥꯏ
ꯑꯥ ꯉꯜꯂꯤꯅꯦ ꯑꯗꯨꯗꯤ
ꯎꯝ ꯑꯂ ꯈꯪꯗꯦ ꯃꯣꯏꯒꯤꯁꯦ ꯆꯠꯄ ꯌꯥꯒꯦꯔ ꯌꯥꯔꯥꯏꯔꯥ ꯀꯤꯌꯦ ꯍꯥꯏꯔꯒ ꯀꯩꯁꯨ ꯇꯧꯗꯦ ꯍꯥꯏꯌꯦ
ꯀꯩꯁꯨ ꯇꯧꯗꯣꯏꯗꯤ ꯑꯗꯨ ꯑꯗꯨꯝ ꯆꯜꯂꯣ ꯑꯗꯨꯗꯤ
ꯐꯥꯔꯗꯤ ꯂꯣꯏꯔꯦꯀꯣ
ꯀꯗꯤ ꯀꯤꯌꯦ ꯑꯩꯗꯤ ꯆꯠꯇꯤ ꯆꯥꯠꯍꯟꯅꯤꯡꯗꯦ ꯑꯗꯨꯕꯨ ꯅꯣꯏ ꯗꯗꯥ ꯍꯣꯏ ꯅꯃꯥ ꯍꯣꯏ ꯆꯠꯂꯗꯤ ꯑꯗꯨꯝ ꯆꯥꯃꯤꯟꯅꯩ ꯀꯩꯁꯨ ꯀꯥꯏꯗꯦꯗ ꯀ꯭ꯔꯤ ꯀ꯭ꯔꯤ ꯄꯨꯔꯅꯤ ꯑꯗꯨꯗꯤ
ꯈꯪꯗꯦꯗ ꯑꯁ ꯆꯦꯡꯁꯨ ꯄꯨꯔꯛꯑꯣ ꯍꯥꯏꯌꯦ ꯑꯗꯨꯒ ꯑꯣ ꯃꯄꯥꯟꯗ ꯑꯃꯨꯛ ꯆꯠꯀꯅꯤ ꯑꯁ ꯇꯜꯂꯦꯕꯣ
ꯍꯋꯥꯏ ꯑꯁꯥꯡꯕꯤꯒꯤ ꯃꯅꯥꯗꯣ
ꯎꯝ
ꯍꯥ ꯂꯧꯕꯗꯣ ꯑꯗꯨꯁꯨ ꯆꯅꯤꯡ ꯆꯅꯤꯡꯔꯗꯤ ꯂꯥꯛꯑꯣꯅꯦ ꯍꯌꯦꯡ ꯁꯪꯉꯗꯤ
ꯑꯁ ꯁꯪꯗꯧ ꯃꯟꯗꯦꯗ
ꯎꯝ ꯊꯕꯛꯀꯤꯗꯤ ꯊꯕꯛꯇꯣ ꯑꯃꯨꯛ ꯍꯥꯏꯔꯛꯄ꯭ꯔꯣ ꯂꯥꯛꯑꯣ ꯍꯥꯏꯔꯛꯄ꯭ꯔꯣ
ꯑꯩ ꯍꯪꯕꯤꯗ꯭ꯔꯤꯌꯦ
ꯎꯝ
ꯑꯕꯣꯛꯅ ꯐꯖꯅ ꯍꯥꯏꯕꯤꯈ꯭ꯔꯦ ꯍꯥꯏ ꯉꯁꯥꯏꯗꯣ
ꯑꯣ ꯑꯣ ꯑꯣ ꯑꯗꯨꯗꯤ ꯐꯥꯏ ꯏꯕꯣ ꯍꯣꯏꯅ ꯆꯥꯍꯟꯅꯤꯡꯕꯅ
ꯀꯩ ꯅꯣ ꯈꯪꯗꯦ ꯃꯣꯏꯁꯦ
ꯊꯕꯛ ꯂꯩꯕꯒꯤ ꯑꯣꯏꯔꯝꯒꯅꯤ ꯊꯕꯛ ꯂꯩꯔꯗꯤ ꯌꯥꯝ ꯐꯩꯅ ꯑꯗꯨꯒꯤ ꯑꯣꯏꯔꯝꯒꯅꯤ ꯁꯤꯗ ꯂꯩꯔꯗꯤ ꯊꯕꯛꯁꯨ ꯇꯧꯗꯦ ꯄꯩꯁꯥꯁꯨ ꯐꯪꯗꯦ ꯑꯗꯨꯒꯤꯅꯤ
ꯎꯝ
ꯑꯩꯈꯣꯏ ꯏꯃꯥꯗꯤ ꯌꯥꯝ ꯁꯥꯎꯔꯒ ꯂꯩꯌꯦ
ꯍꯤ
ꯑꯩꯈꯣꯏꯗꯤ ꯑꯩꯈꯣꯏ ꯌꯨꯝꯒꯤ ꯃꯤꯁꯤꯡꯗꯤ
ꯃꯩ ꯍꯧꯔꯒ ꯂꯩ
ꯍꯦ ꯍꯦ ꯍꯦ
ꯅꯣꯏ ꯅꯣꯏꯅ ꯀꯤꯗꯕ
ꯑꯩꯈꯣꯏꯅ ꯀꯤꯗꯕ ꯅꯣꯏꯅ ꯀꯤꯕ
ꯑꯦ ꯑꯍꯥ ꯖꯥꯠ ꯖꯥꯠꯅꯤ
ꯁꯤ ꯑꯥ ꯗ꯭ꯔꯥꯏꯚꯔꯁꯤꯡꯁꯨ ꯀꯤꯗꯕ ꯃꯥꯜꯂꯦꯕ
ꯑꯣ
ꯑꯗꯨꯒꯤ ꯑꯣꯏꯔꯝꯅꯤ
ꯎꯝ
ꯑꯍꯥ ꯀꯩꯕꯨꯁꯨ ꯑꯗꯨ ꯋꯥꯗꯦꯗ ꯑꯗꯨꯕꯨ ꯑꯗꯨ ꯑꯗꯣ ꯇꯝꯕ ꯉꯝꯗꯦ ꯍꯥꯏꯕ
ꯎꯝ
ꯍꯧꯖꯤꯛꯇꯤ ꯀꯔꯤ ꯀꯔꯤ ꯇꯧꯔꯒ ꯂꯩꯕꯅꯣ ꯑꯩꯈꯣꯏ ꯑꯩ ꯉꯁꯤ ꯏꯟꯁꯥꯡ ꯂꯩꯇꯕꯒꯤ ꯎꯝ ꯉꯥ ꯅꯍꯥꯟ ꯅꯪꯅ ꯂꯧꯕꯗꯣ ꯍꯋꯥꯏ ꯑꯁꯥꯡꯕꯤ ꯃꯅꯥꯗꯣ ꯑꯩꯅ ꯊꯣꯡꯕꯤꯕꯅꯦ ꯏꯟꯁꯥꯡ ꯊꯣꯡꯅꯤꯡꯉꯥꯏ ꯂꯩꯇꯦꯍꯦ
ꯑꯣ ꯑꯩꯈꯣꯏ ꯑꯩꯈꯣꯏꯁꯦ ꯃꯤ ꯌꯥꯝꯃꯤ ꯍꯧꯖꯤꯛ
ꯀꯅꯥ ꯀꯅꯥ
ꯋꯥꯔꯤ ꯀꯟꯅ ꯁꯥꯟꯅꯔ ꯂꯩꯌꯦ
ꯀꯔꯤ ꯀꯔꯤ ꯋꯥꯔꯤ ꯁꯥꯅꯤꯡꯉꯥꯏ ꯂꯩꯕ꯭ꯔꯣꯅꯦ ꯍꯧꯖꯤꯛꯄꯨ ꯎꯝ
ꯈꯪꯗꯦ
ꯍꯌꯦꯡ ꯑꯃꯨꯛ ꯆꯠꯂꯗꯤ ꯋꯥꯔꯤ ꯁꯥꯅꯕ ꯐꯪꯔꯣꯏ ꯍꯥꯏꯅ ꯁꯥꯅꯥ ꯕꯥ ꯑꯣꯏꯔꯝꯒꯅꯤ ꯅꯣꯏ ꯗꯗꯥ ꯍꯣꯏ ꯏꯅꯝꯃꯥ ꯍꯣꯏ ꯆꯠꯂꯗꯤ ꯑꯩꯗꯤ
ꯅꯠꯇꯦ ꯃꯣꯏ ꯑꯃꯕꯨ ꯅꯠꯇꯦ ꯆꯠ ꯆꯠꯅꯤꯡꯗꯦ ꯍꯌꯦꯡꯁꯦ ꯑꯩꯁꯦ
ꯑꯩꯁꯨ ꯆꯥꯍꯟꯅꯤꯡꯗꯦ ꯑꯗꯨꯁꯨ ꯑꯗꯨ ꯑꯣꯏꯔꯁꯨ ꯅꯣꯏ ꯗꯥꯗꯥ ꯍꯣꯏ ꯆꯠꯂꯗꯤ ꯆꯥꯃꯤꯟꯅꯕꯅ ꯐꯠ ꯐꯠꯕ ꯐꯠꯕ ꯀꯩꯁꯨ ꯇꯧꯔꯣꯏꯗ
ꯀꯩꯁꯨ ꯀꯩꯗꯤ ꯇꯧꯗꯧ ꯃꯥꯟꯗꯦ ꯑꯗꯨꯕꯨ ꯆꯠꯅꯤꯡ ꯇꯦ ꯍꯥꯏꯕꯅꯤꯗ ꯆꯠꯅꯤꯡ ꯇꯦ ꯍꯥꯏꯕ
ꯅꯨꯃꯤꯠ ꯅꯤ ꯑꯍꯨꯝ ꯂꯩꯔꯗꯤꯀꯣ ꯐꯥꯕ
ꯎꯝ ꯑꯩꯒꯤ ꯍꯌꯦꯡꯒꯤ ꯀꯩꯅꯣꯁꯨ ꯂꯩꯇꯦ
ꯊꯔꯣꯏꯒꯨꯝꯕ ꯈꯨꯜꯂꯛ ꯄꯗꯤ ꯂꯩꯕ ꯄꯨꯔꯛꯑꯣ ꯑꯗꯨꯗꯥꯅ ꯄꯨꯔꯛꯑꯣ ꯍꯥꯏꯕꯗꯣ ꯅꯣꯏꯕ꯭ꯔꯣ ꯐꯤꯔꯣꯜ ꯁꯦꯝꯕ ꯍꯜꯂꯣ
ꯍꯜꯂꯣ
ꯑꯥ ꯅꯪꯒꯤ ꯈꯣꯟꯖꯦꯜ ꯐꯖꯅ ꯇꯥꯗꯤꯅꯦ
ꯅꯦꯋꯥꯛꯅꯅꯤ ꯅꯦꯋꯥꯛ ꯈꯔ ꯅꯨꯡꯉꯥꯏꯇꯦ
ꯅꯣꯏ ꯃꯅꯨꯡꯗ ꯆꯪꯕꯗꯤ ꯅꯦꯠꯋꯥꯛ ꯅꯨꯡꯉꯥꯏꯇꯕ꯭ꯔꯣ ꯑꯣ ꯃꯄꯥꯟꯗ ꯃꯄꯥꯟꯗ ꯂꯩꯕꯅꯤ ꯑꯗꯨꯗꯤ
ꯍꯧꯖꯤꯛꯁꯦ ꯑꯁ ꯇꯜꯂꯦ ꯌꯥꯝ ꯇꯜꯂꯦ ꯍꯥꯏꯕꯁꯤꯅꯤ ꯑꯩꯁꯦ ꯀꯩꯗꯧꯁꯤꯔꯣ ꯈꯪꯗꯦ
ꯑꯩꯗꯤ ꯃꯄꯥꯟꯗ ꯂꯩꯕꯅꯦ
ꯑꯩ ꯍꯌꯦꯡ ꯑꯃꯨꯛ ꯆꯠꯂꯗꯤ ꯄꯩꯁꯥꯗꯣ ꯀꯣꯟꯅꯔꯔꯣꯏ ꯑꯩꯒꯤ ꯑꯃꯨꯛꯀ ꯑꯃꯨꯛ ꯍꯧꯔꯅꯤ ꯑꯩꯁꯦ ꯌꯥꯝ ꯇꯜꯂꯦ ꯍꯥꯏꯕ ꯑꯗꯨꯒꯤ ꯑꯁꯤꯗ ꯑꯁꯤꯗ ꯂꯩꯕꯗꯨꯅ ꯑꯩꯒꯤ ꯈꯔ ꯀꯩꯅꯣ ꯇꯧꯋꯦꯕ
ꯑꯣ
ꯑꯃꯨꯛ ꯑ ꯀꯩꯅꯣ ꯑ ꯏꯤꯟꯖꯥꯡꯒꯨꯝꯕ ꯑꯃꯨꯛ ꯂꯧꯅꯤꯡꯉꯥꯏꯁꯨ ꯄꯩꯁꯥ ꯂꯩꯔꯔꯣꯏ ꯑꯗꯨꯒ ꯔꯦꯟꯒꯤ ꯕꯔꯥ ꯑꯃ ꯄꯤꯒꯅꯤ ꯑꯁ ꯌꯥꯝ ꯇꯜꯂꯦ
ꯄꯩꯁꯥ ꯇꯥꯜꯂꯗꯤ ꯂꯩꯔꯅꯤꯗ
ꯑꯁ ꯊꯥ ꯑꯃꯗꯤ ꯄꯩꯁꯥ ꯂꯩꯇ꯭ꯔꯒ ꯑꯗꯨꯝ ꯀꯔꯤ ꯀꯔꯤ ꯆꯥꯒꯦꯔꯣ ꯒꯤꯌꯥꯟ ꯇꯗꯦ
ꯄꯩꯁꯥ ꯊꯥꯔꯛꯀꯦ
ꯍꯌꯦꯡꯒꯤꯁꯨ ꯑꯩꯒꯤꯗꯣ ꯀꯩꯅꯣ ꯐꯤꯌꯔꯒꯤꯗꯣ ꯁꯨꯗꯦ ꯆꯃꯔꯤꯅꯦ ꯍꯥꯏꯌꯦ
ꯑꯁ ꯌꯥꯝꯃꯤꯅ ꯑꯗꯨꯗꯤ
ꯎꯝ
ꯑꯗꯨꯗꯤ ꯀꯔꯤ ꯇꯧꯁꯤꯔ
ꯌꯥꯝ ꯇꯜꯂꯦꯗ ꯑꯁꯦꯡꯕ
ꯅꯪ ꯑꯃꯨꯛ ꯆꯠꯂꯗꯤ ꯊꯔꯣꯏ ꯈꯨꯨꯟꯕ ꯑꯃꯨꯛ ꯆꯠꯄ ꯐꯪꯂꯉꯔꯣꯏꯅꯦ
ꯎꯝ
ꯏꯊꯟꯇꯗꯤ ꯆꯠꯄ ꯅꯨꯡꯉꯥꯏꯇꯅꯦ ꯆꯠꯇꯤ ꯆꯠꯅꯤꯡꯕ
ꯃꯤ ꯂꯩꯔꯀꯥꯟꯗ ꯆꯠꯁꯤ ꯍꯥꯏꯔꯗꯤ ꯆꯠꯇꯕꯀꯣ
ꯎꯝ ꯅꯍꯥ ꯆꯠꯁꯤꯗꯤ ꯉꯁꯤꯗꯤ ꯁꯪꯗꯕꯒꯤꯅꯤ
ꯉꯁꯤꯁꯨ ꯆꯠꯁꯦ ꯍꯥꯏꯔꯗꯤ
ꯐꯤ ꯁꯥꯔꯤꯁꯤꯗꯤ
ꯅꯣꯡꯁꯨꯨ ꯃꯨꯛ ꯈꯤꯇꯪ ꯈꯤꯇꯪ ꯃꯨꯛ ꯆꯨꯕ ꯍꯧꯔꯦ
ꯍꯧꯖꯤꯛꯂꯣ ꯈꯪꯗꯦꯅꯦ ꯑꯩ ꯈꯪ ꯆꯨꯗꯦꯗ ꯃꯄꯥꯟꯗ ꯑꯩ ꯂꯩꯕꯅꯤꯗ ꯃꯄꯥꯟꯗ ꯑꯃꯨꯛ ꯂꯩꯕ꯭ꯔꯣ ꯅꯪ
ꯎꯝ ꯃꯄꯥꯟꯗ ꯂꯩꯌꯦ
ꯃꯄꯥꯥꯟ ꯑꯗꯨꯝ ꯅꯨꯡꯉꯥꯏꯌꯦ ꯃꯅꯨꯡꯗꯗꯤ ꯑꯁ ꯑꯩꯈꯣꯏꯁꯨ ꯃꯅꯨꯡꯗ ꯋꯥꯔꯤ ꯁꯥꯔꯒ ꯂꯩꯌꯦ
ꯎꯝ
ꯇꯨꯝꯅꯤꯡꯗ꯭ꯔꯣ
ꯇꯨꯝꯅꯤꯡꯗ꯭ꯔꯤꯗ ꯑꯁ ꯌꯥꯝ ꯇꯜꯂꯦ ꯑꯩꯁꯦ ꯇꯟꯕ ꯍꯥꯏꯁꯦ ꯌꯥꯝ ꯇꯜꯂꯦ
ꯉꯟꯅ ꯇꯨꯝꯃꯣ ꯍꯌꯦꯡ ꯉꯟꯇꯥ ꯍꯧꯒꯠꯂꯅꯤꯅꯦ
ꯎꯝ
ꯅꯪ ꯑꯣꯏꯅꯤꯡꯗ꯭ꯔꯦꯗ ꯑꯩꯁꯦ ꯇꯜꯂꯦꯗ ꯑꯃꯨꯛ ꯂꯥꯛꯑꯒ ꯑꯃꯨꯛ ꯆꯠ ꯑꯍ ꯅꯪ ꯂꯩꯔꯤꯗꯤ ꯑꯩꯒꯤꯁꯨ ꯂꯩꯕ ꯅꯨꯡꯉꯥꯏꯅꯦ
ꯍꯥ ꯍꯥ ꯍꯥ
ꯅꯪ ꯑꯃꯨꯛ ꯆꯠꯂꯗꯤ ꯑꯩꯒꯤꯗꯤ ꯏꯁ ꯏꯁꯤꯛ ꯆꯤꯛꯂꯅꯤ
ꯅꯨꯡꯉꯥꯏꯒꯅꯤꯗ
ꯅꯨꯡꯉꯥꯏꯇꯦꯍꯦ ꯍꯧꯖꯤꯛꯀꯥꯟ ꯑꯩꯒꯤ ꯃꯔꯨꯞꯁꯨ ꯂꯩꯗꯕꯅꯤꯅ
ꯃꯥꯗꯣ ꯊꯦꯡꯅ ꯂꯥꯛꯀꯅꯤ ꯍꯥꯏꯕ ꯅꯠꯇ꯭ꯔꯣ
ꯏꯃꯥꯟꯅꯕꯤꯗꯣ
ꯑꯥ
ꯂꯥꯛꯅꯤꯡꯉꯥꯏ ꯃꯇꯝ ꯈꯪꯗ꯭ꯔꯦ ꯍꯥꯏꯌꯦ ꯑꯉꯥꯡ ꯁꯦꯟꯅꯕꯅꯤꯅ
ꯎꯝ
ꯎꯄꯥꯏ ꯂꯩꯇꯕ ꯃꯥꯂꯦ ꯃꯥ ꯑꯥ ꯃꯥꯒꯤ ꯄꯣꯠꯆꯩꯗꯣ ꯅꯪ
ꯑꯁ ꯀꯥꯎꯒꯅꯤꯀꯣ ꯑꯩ
ꯀꯥꯎꯔꯗꯤ ꯐꯖꯔꯅꯤ
ꯑꯩꯒꯤ ꯑꯩꯒꯤ ꯀꯩꯅꯣꯗ ꯊꯝꯃꯅꯦ ꯑꯗꯨ ꯀꯅꯥꯅ ꯂꯣꯁꯤꯟꯕ꯭ꯔꯣ ꯈꯪꯗꯦ ꯖꯤꯛ ꯃꯣꯛ ꯍꯪꯒꯗ꯭ꯔꯗꯤ ꯌꯥꯔꯔꯣꯏ ꯑꯩꯒꯤ ꯔꯨꯝꯅ ꯊꯝꯈꯤꯕꯅꯦꯕ
ꯐꯖꯅ ꯊꯤꯔꯒ ꯊꯝꯃꯨꯅꯦ ꯍꯌꯦꯡ ꯄꯨꯅꯤꯉꯩ ꯃꯐꯝꯗ ꯅꯪꯒꯤ ꯄꯣꯠꯆꯩ ꯃꯐꯝꯗ
ꯑꯥ